ꯑ ꯇꯥꯔꯤꯀꯣ
ꯍꯣꯏ ꯍꯣꯏ ꯇꯥꯏꯌꯦ
ꯑꯥ
ꯀꯩꯗꯧꯔꯤꯒ
ꯑꯁ ꯑꯗꯨꯝ ꯇꯨꯝꯐꯝꯗ ꯍꯤꯞꯂꯒ ꯂꯩꯌꯦꯅ
ꯎ ꯆꯥꯛꯇꯥꯥꯔꯕꯣ
ꯊꯣꯡꯕ ꯍꯧꯗ꯭ꯔꯦꯅꯦ ꯍꯧꯖꯤꯛꯐꯥꯎ ꯍꯧꯖꯤꯛꯐꯥꯎ ꯇꯨꯝꯐꯝꯗ ꯂꯩꯔꯤ
ꯐꯩꯌꯦꯦ ꯐꯩꯌꯦ ꯊꯦꯡꯅ ꯆꯥꯛ
ꯊꯩꯅ ꯆꯥꯡꯈꯅꯤꯦ ꯗꯤ ꯀꯣꯆꯤꯡ ꯆꯠꯂꯒ ꯍꯜꯂꯛꯄ꯭ꯔꯣ ꯑꯦ ꯑꯥ ꯑꯦ ꯏ ꯊꯝꯗꯅꯤꯗ
ꯑꯣ
ꯑꯁꯦ
ꯍꯟꯗ ꯂꯩꯕ ꯅꯨꯡꯉꯥꯏꯕ꯭ꯔꯣ
ꯑ ꯅꯨꯡꯉꯥꯏꯅꯤ
ꯃꯅꯤ ꯟꯗ ꯂꯩꯕ ꯏꯗꯦ ꯆꯥꯛ ꯆꯥꯅꯤꯕꯪ꯭ꯔ ꯆꯥ ꯆꯅꯤ ꯅꯗꯤ ꯇꯣ
ꯑꯥ ꯑꯗꯨꯃꯥꯏ ꯇꯧꯔꯒ ꯆꯅꯤꯗ꯭ꯔꯖꯤ ꯇꯧꯋꯦ ꯆꯅꯤ ꯃꯗꯤꯁꯦ
ꯍꯥꯏꯌꯦ ꯑꯗꯨꯅ ꯐ꯭ꯔꯤ ꯑꯣꯏꯅ ꯂꯩꯕ ꯐꯩ ꯉꯔꯥꯡ ꯅꯨꯡ ꯗꯥꯡꯉꯦ ꯇꯥꯡꯅꯦ ꯈꯥꯃꯦꯟꯒꯜꯂꯨꯕꯣ
ꯑꯥ ꯑ
ꯑꯩ ꯉꯔꯥꯡꯝꯗꯥꯗꯣ ꯆꯥꯛ ꯆꯥꯗꯒ ꯊꯨꯝꯕꯀꯣ ꯑꯗꯨꯗꯤ ꯆꯥꯛ ꯆ ꯉꯏꯃꯦ
ꯁꯨꯛꯅꯥ
ꯏꯃꯥꯟꯅꯕꯤ ꯑꯃꯒ
ꯑꯥ ꯑ ꯃꯥꯅ ꯃꯥꯅ ꯈꯗꯤ ꯊꯕꯛ ꯇꯧꯕ
ꯑ ꯃꯥꯁꯨ ꯁꯀꯨ ꯀꯥꯔ ꯂꯩꯅꯤꯅꯦ
ꯑ
ꯍꯕ ꯃꯅꯦ ꯑꯩꯩꯒꯃꯅ ꯌꯦꯦ
ꯅꯨꯄꯤ ꯑꯅꯤ ꯂꯩꯕꯨꯗꯤ ꯐꯌꯦꯅ ꯑꯃꯅ ꯁꯛ ꯑꯃꯅ ꯁꯛ ꯊꯣꯡꯅꯤꯡꯗ꯭ꯔꯗꯤ ꯑꯃꯅ ꯊꯣꯡꯕ
ꯍꯣꯏ ꯃꯥꯅꯒꯣ ꯑꯌꯨꯛ ꯊꯣꯡꯉꯦꯁꯦ ꯑꯩꯅ ꯑꯌꯨꯛ ꯊꯣꯡꯉꯦ ꯃꯥꯅ ꯅꯨꯡꯗꯥꯡ ꯊꯣꯡꯉꯦ
ꯅ ꯏ ꯀ
ꯁꯤ ꯀꯥꯏꯗ ꯆꯠꯀꯦꯔꯣ ꯌꯨꯝꯗ ꯂꯩꯒꯦꯔꯣ
ꯑꯥ ꯑꯗꯨ ꯃꯤꯗ ꯂꯩꯥꯏꯒꯅꯤ ꯆꯠꯐꯝ ꯂꯩꯇ꯭ꯔꯦꯅꯦ ꯅꯨꯡꯁꯥꯁꯨ ꯁꯥꯕꯀꯣ
ꯍꯣꯏ ꯏ ꯁꯅ ꯀꯥ
ꯈꯨꯠꯁꯨꯗꯨ ꯌꯥꯗꯦꯅꯦ ꯁꯍꯟꯕꯒꯤ ꯃꯇꯄꯥꯡ ꯊꯣꯛ ꯊꯣꯛꯄ ꯌꯥꯗ꯭ꯔꯦ
ꯑ
ꯉꯁꯤꯗꯤ ꯀꯥꯏꯆꯠꯂꯅꯤ
ꯀꯩꯁꯨ ꯆꯥꯂꯣ ꯑꯗꯨꯨꯝ ꯂꯩꯒꯅꯤ
ꯑꫭ ꯑꯗꯨꯗꯤ ꯐꯥꯏꯅ ꯂꯥꯏꯔꯤꯛ ꯀꯥꯟꯟꯅ ꯄꯥꯔꯨꯅꯦ ꯀꯣꯆꯤꯡ ꯂꯧꯕꯒꯨꯝ ꯎꯗꯤ ꯑꯉꯥꯡꯈꯣꯏꯒꯤ
ꯑ
ꯎꯁꯤꯡ ꯂꫭꯛꯄꯈꯣꯏꯗꯤ ꯅꯣꯏꯗꯤ ꯗ꯭ꯌꯨꯇꯤ ꯂꯩꯌꯦꯗꯅ ꯂꯥꯏꯔꯤꯛ ꯄꯥꯅꯤꯡꯉꯥꯏ
ꯈꫭꯏꯁꯨ ꯂꯥꯏꯔꯤꯛ ꯄꯥꯅꯤꯡꯉꯦꯅꯦ
ꯑꯁ ꯑꯩꯈꯣꯏꯅ ꯄꯥꯅꯤꯡꯗꯕ ꯅꯪꯅ ꯄꯥꯅꯤꯡꯕ
ꯈꫭꯏꯕꯨ ꯂꯥꯏꯔꯤꯛ ꯄꯥꯝꯅꯤ ꯌꯥꯝ ꯇꯟꯈ꯭ꯔꯦꯕ ꯍꯟꯗꯛꯇꯤ
ꯏꯁ꯭ꯀꯨꯜ ꯀꯥꯗ ꯇꫭꯛꯊꫭꯛꯏꯅ ꯂꯥꯏꯔꯤꯛ ꯄꯥꯅꯤꯡꯕ ꯀꯥꯕ ꯈꯣꯏꯅ ꯄꯥꯅꯤꯡ ꯅꯪꯅ ꯍꯧꯖꯤꯛ ꯕꯤꯑꯦ ꯁꯦ ꯁꯦꯀꯦꯟ ꯏꯌꯥꫪ ꯕꯤ ꯑꯦꯁ ꯁꯤ
ꯅꯠꯇꯦ ꯀ꯭ꯂꯥꯁ ꯇ꯭ꯋꯦꯜꯚ
ꯑꫭ ꯀ꯭ꯂꯥꯁ ꯇꯨꯋꯦꯜꯚ ꯑ
ꯀ꯭ꯂꯥꯁ
ꯎꯝ ꯐꯖꯅꯀꯥꯎꯍꯦ ꯑꯩꯁꯨ ꯂꯥꯏꯔꯤꯛ ꯑꯩꯁꯨ ꯂꯥꯏꯔꯤꯛ ꯇꯝꯍꯧꯔꯗꯤ ꯐꯒꯗꯕ
ꯂꯥꯏꯔꯤꯛ ꯇꯝꯗ꯭ꯔꯕꯣ
ꯑꯥ ꯇꯝꯗ꯭ꯔꯦꯅꯦ ꯃꯤꯒꯤ ꯊꯕꯛ ꯁꯨꯔꯒ ꯂꯩꯏꯅꯦ
ꯑꯣ ꯀ꯭ꯋꯥꯁ ꯀꯌꯥ ꯐꯥꯎ ꯇꯝꯔꯤ ꯇꯝꯔꯕꯣ
ꯑꯩ ꯑꯩꯔꯣ
ꯍꯣꯏ
ꯄ꯭ꯂꯁ ꯑꯦꯠ ꯊꯥꯎꯗꯅꯤꯗ
ꯀ꯭ꯂꯥꯁ ꯑꯦꯠ
ꯑꯥ
ꯑꯦꯁ ꯅꯪ ꯅꯍꯥꯟꯗꯣ ꯀ꯭ꯂꯥꯁ ꯀꯌꯥ ꯐꯥꯎ ꯍꯥꯏꯕ꯭ꯔ ꯅꯪꯔꫭ ꯀꯅꯥꯅꯣ ꯀꯥꯎ
ꯑꯗꯨꯗꯤ ꯑꯇꯣꯞꯄ ꯑꯣꯏꯔꯝꯒꯅꯤ ꯑꯩꯅ ꯑꯩꯅ ꯆꯠꯕ ꯃꯥꯜꯂꯦ
ꯑꯣ
ꯍꯥꯏꯗꯤ ꯀ꯭ꯂꯥꯁ ꯑꯦꯠ ꯁꯥꯏꯟꯁꯅꯦꯕ
ꯀ꯭ꯂꯥꯁ ꯑꯦꯠ ꯍꯥꯏꯕꯀꯣ
ꯀ꯭ꯂꯥꯁ ꯑꯦꯠ ꯁꯥꯏꯟꯁꯅꯤ
ꯐꯩꯌꯦ ꯐꯩꯌꯦ ꯅꯣꯏꯁꯨ ꯅꯣꯏ ꯊꯕꯛꯁꯨ ꯅꯣꯏ ꯊꯕꯛ ꯁꯨꯕꯗꫭ ꯐꯖꯥꯅ ꯁꯨꯋꫭ
ꯑ ꯅꫭꯏꯁꯨ ꯐꯖꯅ ꯂꯥꯏꯔꯤꯛ ꯄꯥꯔꯣ ꯃꯤ ꯑꯣꯏꯅꯤꯉꯥꯏꯀꯣ ꯑꯁꯦꯡ ꯑꯁꯥꯡ ꯑꯁꯥꯡ ꯑꯆꯧꯕ ꯑꯣꯐꯤꯁꯥꫪ ꯑꯣꯏꯅꯤꯡꯉꯥꯏ ꯐꯖꯅ ꯄꯥꯔꯣ ꯑꯁꯪ ꯑꯆꯧꯕ ꯃꯤ ꯑꯣꯏꯔꯗꯤ
ꯅꯪ ꯅꯪ ꯀꯩꯅꯣ ꯄꯣꯜ ꯌꯦꯡꯕ꯭ꯔꯣ ꯉꯁꯤ
ꯕꯡꯜ ꯌꯦꯡꯉꯦ
ꯑꯩꯗꯤ ꯌꯦꯡꯗ꯭ꯔꯦ
ꯀꯔꯤꯒꯤ ꯅꯪ ꯃꯦꯁꯤꯒꯤ ꯐꯦꯟ ꯅꯠꯇ꯭ꯔꯣ
ꯃꯥꯅꯦ ꯑꯗꯣ ꯑꯩ ꯇꯨꯝꯕꯗꯣ ꯑꯩ ꯍꯧꯒꯠꯄꯗꯣ ꯄꯨꯡ ꯃꯉꯥꯒ ꯃꯤꯅꯤꯠ ꯐꯣꯔꯇꯤ ꯐꯥꯏꯚ ꯌꯧꯔꯦꯕ ꯑꯗꯨꯣ ꯕꯣꯗꯣ ꯂꯣꯏꯔꯝꯃꯅꯤꯅ ꯑꯣ ꯌꯦꯁꯦ ꯑꯂꯥꯝ ꯊꯝꯕ ꯀꯥꯎꯕꯀꯣ
ꯎꯝ
ꯑꯗꯨꯒꯤ ꯑꯁ ꯑꯣꯏꯣꯏꯔꯦ
ꯍꯥꯏ
ꯑ ꯇꯝꯕ ꯀꯥꯎꯕ ꯇꯨꯝ ꯇꯨꯝꯅꯨꯡꯉꯥꯏ ꯇꯨꯝ ꯇꯨꯝꯦ
ꯑꯥꯔꯖꯦꯟꯇꯤꯅꯥꯅ ꯉꯝꯈ꯭ꯔꯦ ꯒꯣꯜ ꯑꯍꯨꯝ
ꯑꯍꯨꯝ ꯀꯣ ꯑꯗꯣ ꯑꯃꯗꯨꯗꯤ
ꯑ
ꯃ ꯁꯤꯁꯦ ꯃꯥꯒꯤ ꯀꯩꯅꯣ ꯇꯧꯁꯤꯔꯣ ꯗꯥꯎ ꯌꯥꯝ ꯀꯜꯂꯤꯅꯦ
ꯑꯥ ꯅꯅ ꯄ꯭ꯔꯁꯅꯥ ꯇꯧꯕꯒꯤ ꯑꯣꯏꯔꯝꯒꯅꯤ ꯇꯧꯕꯤꯕꯤꯒꯦꯔꯛꯔꯝꯕꯅꯦ ꯅꯪ ꯀꯟꯅ ꯄ꯭ꯔꯊꯅꯥ ꯇꯧꯕ꯭ꯔꯥ ꯀꯅꯥ
ꯇꯋꯦ
ꯅꯪꯅꯦ ꯅꯪꯒꯤ ꯄ꯭ꯔꯊꯅꯥ ꯅꯪꯒꯤ ꯅꯒꯤ ꯂꯥꯏ ꯈꯨꯔꯨꯝꯕꯁꯦ ꯏꯁꯣꯔꯅ ꯂꯧꯕꯤꯈ꯭ꯔꯦꯅꯦ
ꯑ
ꯃꯊꯛꯇ ꯄꯨꯂꯒ ꯏꯆꯥ ꯅꯨꯨꯄꯤꯅ ꯈꯨꯔꯨꯝꯕꯁꯦ ꯑꯩ ꯇꯥꯗ꯭ꯔꯗꯤ ꯌꯥꯗ꯭ꯔꯦ
ꯃꯦꯁꯤ ꯃꯦꯁꯤꯅꯒꯣꯁꯝ꯭ꯔꯣ
ꯑꯃ ꯆꯠꯂꯦ ꯏꯆꯥꯅꯨꯄꯤꯅ ꯄ꯭ꯔꯊꯅꯥꯧ ꯏꯆꯥꯅꯨꯄꯤꯅ ꯄ꯭ꯔꯊꯅꯥ ꯇꯧꯕꯁꯦ ꯑꯩ ꯃꯥꯡꯍꯟꯕ ꯌꯥꯗꯦꯅꯀꯣ ꯏꯁꯣꯔꯗ ꯐꯖꯅ ꯕꯣꯔ ꯄꯤꯕꯒꯤ ꯉꯝꯈ꯭ꯔꯅꯦ ꯉꯁꯤ ꯑꯦꯟꯁꯪ ꯑꯍꯧꯕ ꯄ ꯆꯥꯔꯣꯀꯣ
ꯉꯁꯤꯔꯣ ꯄꯩꯁꯥ ꯂꯩꯇꯕ
ꯑꯥ ꯑꯗꯨꯒ ꯂꯩꯕ ꯃꯇꯝꯗꯁꯨ
ꯎꯝ ꯆꯒꯅꯤ ꯎꯝ
ꯗꯥꯎ ꯐꯥꯔꯗꯤ ꯀꯅꯥ ꯈꯪꯅꯤ ꯅꯣꯏ ꯑꯤ ꯑꯥꯔꯖꯦꯟꯇꯤꯅꯥꯅꯁꯨ ꯉꯥꯡꯂꯛꯄ ꯌꯥꯏꯅꯦ
ꯍꯣꯏ ꯌꯥꯏꯑꯦ ꯑꯖꯦꯟꯅꯥ ꯉꯝꯅꯤ ꯍꯥꯏꯦ ꯃꯂꯦꯗ ꯍꯟꯗꯛꯁꯦ
ꯎꯝꯗꯤ ꯐꯥꯏꯅꯦꯜꯗ ꯎꯝ ꯐꯥꯏꯅꯦꯜꯗ
ꯇꯥꯔꯦ
ꯎ ꯐꯅꯥꯜꯗ ꯐꯖꯅ ꯇꯧꯔꯣ
ꯅꯪ ꯊꯕꯛ ꯆꯠꯂꯣꯏꯗ꯭ꯔꯣ
ꯍꯥꯥ
ꯊꯕꯛ ꯆꯠꯂꯣꯏꯗ꯭ꯔꯣ ꯅꯪꯗꯤ
ꯑꯪ ꯉꯁꯤ ꯊꯕꯛ ꯆꯠꯂ
ꯑꯣ ꯀꯩꯒꯤ
ꯎꯝ ꯊꯕꯛ ꯂꯩꯇꯕꯅꯤꯅ ꯅꯣꯏꯗ ꯊꯕꯛ ꯂꯩꯕ꯭ꯔꯥ ꯊꯕꯛ ꯁꯨꯅꯉꯦ ꯂꯥꯛꯀꯦ ꯐꯔꯣꯟ ꯐꯤꯔꯣꯟ ꯁꯣꯅꯤꯡꯉ ꯐꯔꯣꯟ ꯁꯣꯅꯤꯡꯉ
ꯑꯣ ꯏꯁꯤꯡ ꯂꯩ ꯂꯩꯗ ꯃꯈꯈꯣꯏ
ꯑ
ꯁꯤꯤꯌꯥ ꯇꯉꯦ
ꯏꯁꯤꯡꯕꯨꯗꯤ ꯑꯗꯨꯝ ꯇꯥꯡꯉꯤꯗ ꯇꯝꯄꯥꯛꯄꯨꯗꯤꯀꯣ ꯅꯣꯏ ꯌꯨꯝ ꯃꯄꯨꯅ ꯄꯤꯗ꯭ꯔꯣ ꯏꯁꯤꯡꯗꯦ
ꯃꯣꯏꯅ ꯄꯤꯕꯗꯣ ꯉ ꯍꯟꯗꯛꯁꯦ ꯀꯩꯅꯣ ꯏꯁꯤꯡ ꯂꯥꯛꯄꯗꯣ ꯑꯥꯗꯒꯤ ꯂꯧꯕꯅꯦꯕ ꯏꯁꯤꯡꯗꯣ ꯇꯨ ꯇꯨꯂꯨꯗ ꯂꯥꯛꯄꯅꯦꯕ
ꯎꯝ
ꯇꯨꯒꯤꯦꯀꯣ ꯏꯁꯤꯡꯗꯣ ꯑꯁ ꯍꯟꯗꯛꯁꯤ ꯄꯥꯏꯒꯨꯝꯕ ꯑꯗꯨ ꯇꯥꯄꯔꯦꯚꯥꯏꯕꯀꯣ ꯀ ꯁꯤ ꯀꯤꯁ ꯐꯖꯅ ꯂꯥꯛꯑꯣꯏ ꯉꯍꯥꯛ ꯅꯍꯥꯟꯁꯨ ꯏꯁꯤꯡ ꯂꯩꯥꯏꯌꯦ ꯁꯤ ꯂꯩ ꯌꯥ ꯄꯥꯏ ꯂꯩ
ꯎ
ꯀꯩꯅꯣꯒꯤ ꯑꯩꯈꯣꯏ ꯑꯩꯈꯣꯏ ꯌꯨꯝꯕꯨꯨꯗꯤ ꯅꯨꯃꯤꯠ ꯑꯅꯤ ꯑꯅꯤꯒꯤ ꯄꯦ
ꯑꯣ ꯑꯣ ꯑꯩꯈꯣꯏꯗꯤꯀꯣ ꯏꯁꯤꯡ ꯂꯥꯛꯇ꯭ꯔꯗꯤ ꯑꯩꯈꯣꯏꯗꯤ ꯏꯁꯤꯡ ꯂꯩꯕꯅꯤ
ꯑꯩꯈꯣꯏꯁꯨ ꯑꯩꯈꯣꯏꯁꯨ ꯁꯨꯃꯥꯏ ꯇꯧꯋꯅꯤ ꯑꯩꯈꯣꯏꯗꯤ ꯅꯤꯇꯤ ꯂꯥꯛꯏꯦ
ꯎ ꯐꯩꯩꯅ ꯐꯥꯏꯅꯦ
ꯎ ꯐꯖꯥꯅꯦ ꯐ ꯐꯌꯦ
ꯌꯥꯝ ꯐꯩꯌꯦ ꯌꯥꯝ ꯐꯩꯌꯦ ꯑꯗ
ꯑꯣ ꯉꯁꯤꯗꯤꯗꯣ ꯎ ꯀꯩꯗꯧꯔꯅꯤ ꯉꯁꯤꯗꯤ
ꯑ ꯀꯩꯁꯨ ꯇꯧꯔꯣꯏ ꯑꯗꯨꯝ ꯂꯩꯒꯅꯤ ꯎ
ꯑꯦꯁ ꯋꯥꯔꯦꯀꯣ ꯀꯔꯤ ꯊꯕꯛ ꯊꯕꯛ ꯀꯔꯤꯁꯨ ꯇꯧꯗ꯭ꯔꯁꯨ ꯆꯨꯋꯥꯔꯤꯅꯦ
ꯊꯕꯛ ꯊꯕꯛ ꯇꯧ ꯇꯗꯕꯗꯨꯅ ꯌꯥꯝ ꯍꯦꯟꯅ ꯋꯥꯕꯅꯦ ꯊꯕꯛ ꯇꯧꯕ ꯃꯤ ꯃꯤꯕꯨ ꯍꯥꯏꯔꯒꯦ
ꯎꯝ
ꯀꯌꯥꯕ
ꯅꯣꯏꯒꯤ ꯃꯐꯝꯗ ꯊꯕꯛꯀꯨꯝꯄ ꯁꯨꯅꯤꯉꯥꯏ ꯂꯩꯔꯗꯤ ꯍꯥꯏꯔꯛꯑꯣ ꯊꯕꯛ ꯇꯧꯈꯤꯒꯦ ꯐꯤꯔꯣꯟꯒꯨꯝꯕ ꯐꯤꯔꯣꯒꯨꯝꯕ ꯁꯨꯅꯤꯉꯥꯏ ꯖꯥꯔꯒꯨꯝꯕ ꯀꯣ ꯗꯨꯀꯥꯟꯗ ꯂꯧꯅꯤꯡꯉꯥꯏ ꯊꯕꯛ ꯂꯩꯗꯨꯗꯤ ꯍꯔꯛꯑꯣ
ꯑꯩꯈꯣꯏ ꯑꯗꯨꯝ ꯂꯧꯕ ꯆꯠꯂꯦ ꯑꯁ ꯑꯗꯨꯒꯤꯀꯣ ꯑꯁꯤ ꯌꯥꯝ ꯋꯥꯏꯑ
ꯑ ꯑꯗꯨꯒꯤꯅꯦ ꯍꯟꯗꯛ ꯍꯟꯗꯛꯀꯤꯗꯤ ꯑꯩꯅ ꯂꯧꯕꯤꯒꯦꯕ ꯏꯁꯤꯡ ꯏꯁꯤꯡ ꯂꯩꯇ꯭ꯔꯦ ꯍꯥꯏꯔꯗꯤꯀꯣ
ꯍ ꯑꯗꯨ ꯑ ꯀꯥꯎꯒꯦꯒꯣꯅ
ꯑꯥ ꯐꯠꯇ ꯑꯩꯁꯦ ꯊꯣꯛꯣꯠꯂꯒ ꯂꯥꯛꯀꯦ
ꯑ ꯍ
ꯇꯥꯃꯣ ꯏꯁꯤꯡ ꯂꯩꯇ꯭ꯔꯦ ꯍꯥꯏꯗꯤ ꯑꯣ ꯑꯣ ꯕꯥꯟꯅ ꯂꯕꯤꯒꯦꯅ ꯀ
ꯍ ꯎꯝ
ꯅꯣꯏ ꯅꯣꯏꯗꯤ ꯀꯩꯅꯣꯒꯤ ꯋꯥꯋꯥꯛꯀꯤꯡ ꯆꯠꯇ꯭ꯔꯣ ꯀꯩꯅꯣꯒꯤ ꯎ ꯀꯤꯡ ꯁꯒꯗꯕꯅꯤꯅꯦ
ꯑꯁ ꯋꯥꯛꯀꯤꯡ ꯆꯠꯂꯄꯥꯎ ꯁꯪꯗꯗꯅ ꯀꯣꯆꯤꯡ ꯂꯧꯔ ꯂꯩꯕꯗꯣ
ꯑ ꯅꯨꯡꯗꯥꯥꯡꯁꯨꯣꯂꯕ꯭ꯔꯣ
ꯍꯣꯏ ꯅꯗꯥ ꯑꯗ ꯄꯨꯡ ꯃꯉꯥ ꯑꯗꯨ ꯇꯔꯦ ꯐꯥꯎꯕ ꯍꯦ ꯍꯣꯏ ꯑꯌꯨꯛꯇ ꯄꯨꯡ ꯃꯉꯥꯗ ꯅꯠꯇꯔꯨ ꯐ ꯂꯧꯋꯦꯗ ꯏꯁꯃꯣꯀꯤ ꯆꯅꯤꯅꯦꯁꯨ ꯇ ꯊꯪꯗ꯭ꯔꯦꯅꯦ
ꯎꯝ ꯑꯁ ꯑꯗꯨꯗꯤ ꯁꯣꯏꯗꯕꯤꯗ ꯅꯪ ꯐꯖꯅ ꯀꯩꯅꯣꯒꯤ ꯑꯦꯛꯖꯥꯝꯗꯨꯣ ꯐꯖꯅ ꯃꯥꯏ ꯄ ꯃꯥꯏ ꯄꯥꯛ
ꯑꯁ ꯈꯪꯗꯦꯅꯦ ꯂꯩꯔꯤ ꯄꯥꯗꯅꯦ
ꯎꯝ ꯑꯌꯨꯛꯗ ꯀꯣꯆꯤꯡꯤꯡ ꯆꯠꯂꯦ ꯅꯨꯡꯗꯥꯡꯗꯁꯨ ꯆꯠꯂꯦ ꯑꯃꯨꯛꯀ ꯑꯍꯤꯡꯗ ꯂꯥꯏꯔꯤꯛ ꯄꯥꯔꯦ ꯃꯅꯨꯡꯊꯤꯜꯗꯁꯨ ꯄꯥꯔꯦ
ꯄꯥꯗꯦ ꯄꯥꯗꯦ
ꯎꯦꯟ
ꯄꯥꯒꯗꯕꯅꯤꯅꯦ
ꯎꯝ
ꯍ ꯍꯧꯒꯂꯕꯣ ꯇꯨꯃ
ꯁꯠ ꯊꯣꯛꯆꯁꯤꯜꯔꯒ ꯂꯩ ꯁꯇꯔ ꯀꯦꯖꯇ ꯐꯝꯝꯕꯁꯨ ꯇꯨꯝꯕꯁꯨ ꯋꯥꯏꯅꯦ ꯊꯕꯛ ꯇꯧꯗ꯭ꯔꯁꯨꯀꯣ
ꯎ ꯀꯩꯅꯣꯒꯤ ꯉꯔꯥꯡꯒꯤ ꯌꯦꯟꯁꯥꯡ ꯑꯃꯨꯛꯀ ꯆ ꯆꯥꯗꯣꯏꯔꯣ
ꯍꯣꯏ
ꯐ꯭ꯔꯦꯁ ꯐ꯭ꯔꯦꯁ ꯊꯣꯡꯅꯒ ꯆꯥꯒꯗꯕꯅꯤꯅꯦ
ꯑꯗꯣ ꯍꯟꯁꯥꯡꯗꯣ ꯌꯥꯝ ꯊꯝꯃꯨꯕꯀꯣ ꯂꯪꯊꯣꯛꯅꯤꯉꯥꯏꯗ
ꯌꯥꯝ ꯌꯥꯝꯅ ꯊꯧꯔꯣꯅꯨ ꯈꯤꯇꯪ ꯈꯤꯇꯪ ꯊꯣꯡꯉꯣ
ꯍ ꯑꯩꯒ ꯂꯅ ꯆꯗꯦꯒꯦꯅꯦ
ꯎꯝ
ꯆꯥꯛ ꯆꯥꯗꯕꯒꯤꯅꯦ ꯌꯥꯝ ꯂꯩꯕꯁꯦ
ꯉꯔꯥꯡ ꯆꯥꯛ ꯆꯥꯗ꯭ꯔꯗꯤ ꯑꯃꯨꯛꯀ ꯉꯔꯥꯡꯒꯤ ꯃꯍꯨꯠꯇꯨꯁꯨ ꯉꯁꯤ ꯑꯌꯨꯛꯅ ꯆꯥꯔꯣ
ꯌꯥꯝ ꯁꯥꯔꯅꯤ ꯑꯗꯨꯗꯤ
ꯂꯦꯝꯍꯥꯕꯨꯗ ꯍꯟꯗꯣꯛ ꯀꯅꯣ ꯅꯪꯒꯤ ꯄꯨꯛꯇ ꯂꯣꯏꯅꯃꯛ ꯍꯣꯟꯗꯣꯛꯈ꯭ꯔꯣ ꯅꯣꯢꯒꯤ ꯅꯣꯢꯒꯤ ꯁꯣꯝ ꯑꯩꯈꯣꯏ ꯄꯨꯟꯁꯤꯁꯦ ꯋꯥꯔꯗꯅꯦ ꯋꯥꯔꯅꯦ